ꯍꯂ ꯍꯜꯂꯣ
ꯇꯔꯦꯠ ꯇꯔꯦ
ꯑ
ꯀꯩ ꯀꯩꯗ ꯆꯔꯒ
ꯌꯦꯟ ꯊꯣꯡꯕ ꯌꯥꯏ
ꯃꯤꯗꯤꯪꯗꯤ ꯌꯦꯟ ꯊꯣꯡꯕ ꯆꯥꯏꯀꯣ
ꯆꯠ ꯍꯦ ꯉꯁꯤ ꯀꯇꯅꯦ
ꯉꯔꯥꯡ ꯅꯍꯥꯟꯁꯨ ꯅꯪ ꯌꯦꯟꯕꯠ ꯆꯥꯏ ꯍꯥꯏꯗꯔꯦ
ꯍꯣꯏ ꯃꯁꯣꯏꯕ ꯑꯣꯏꯔꯝꯅꯦ
ꯍꯥꯏꯑꯦ ꯍꯥꯏꯑꯦ ꯁꯣꯏꯅꯁꯤ ꯌꯊꯤ ꯃꯤ ꯃꯤ ꯇꯥꯕ ꯅꯨꯡꯉꯥꯏꯔꯕ ꯁꯨꯝ ꯈꯣꯝꯃꯦꯔ ꯑꯗꯨꯗꯨ
ꯉꯁꯤꯅꯤ ꯑꯁꯦꯡꯕ ꯍꯥꯏꯕꯅꯤꯍꯦ ꯑꯩ ꯑꯩꯅ ꯊꯣꯡꯕ ꯅꯠꯇꯦꯗ ꯗꯨꯀꯥꯟꯗꯒꯤ ꯂꯩꯔꯛꯄꯅꯦ ꯊꯣꯡ
ꯗꯨꯀꯥꯟ ꯀꯩꯅꯣꯗ ꯃꯣꯏ ꯗꯨꯀꯥꯟꯅꯤ ꯂꯝꯕꯤ ꯑꯃ ꯇꯥꯔꯗꯒ ꯌꯣꯟꯕꯗꯨꯔꯣ ꯍꯣꯏ
ꯑ ꯍꯣꯏ
ꯑꯣ ꯍꯥꯎꯕ꯭ꯔꯥ ꯅꯪꯒꯤ
ꯈꯥꯡꯉꯦꯗ ꯑꯩ ꯑꯩꯗꯣ ꯊꯣꯡꯕꯗꯣ ꯇꯜꯂꯒꯄꯗꯣ ꯈꯤꯇꯪꯅꯦ ꯇꯥꯛꯄꯤꯔꯛꯄ
ꯌꯥꯡꯈꯩꯒꯤ ꯆꯥꯝꯃꯒꯤ
ꯎꯝ ꯌꯥꯡꯈꯥꯏ ꯑꯩ ꯑꯩ ꯈꯔ ꯂꯦꯝꯃꯦ ꯑꯃꯨꯛꯀ
ꯎꯝ ꯀꯩꯅꯣ ꯆꯥꯗꯕ꯭ꯔꯥ ꯌꯥꯡꯈꯩ ꯈꯛꯇ
ꯎꯝ ꯑꯂꯨꯒ ꯏꯁꯤꯡ ꯈꯔ ꯍꯥꯞꯄꯒ ꯑꯃꯨꯛꯀ ꯉꯥꯎꯕꯒꯤ
ꯃꯣꯏ ꯗꯨꯀꯥꯟ ꯈꯔꯒꯤ ꯍꯥꯎꯗꯕꯁꯨ ꯂꯩꯕꯅꯦ ꯗꯨꯀꯥꯟ ꯈꯔꯒꯤꯁꯨ ꯍꯥꯎꯕ ꯂꯩꯕꯅꯦ
ꯎꯝ ꯑꯩꯅ ꯂꯩꯕꯒꯤ ꯍꯥꯎꯋꯤꯗ
ꯌꯥ ꯑꯃꯐꯩ ꯑꯩꯀꯣ ꯀ ꯉꯁꯥꯏ ꯃꯤ ꯅꯣꯡꯊ ꯅꯅꯨꯡ ꯊꯤꯟꯗ ꯑꯦꯀꯥ ꯆꯀꯟꯅ
ꯑꯩ ꯑꯩꯗ ꯀꯨꯝꯃꯩꯕꯨꯁꯗꯄ
ꯀꯂꯥ
ꯏ ꯋꯥ ꯅꯕꯤꯒ
ꯎꯝ ꯅꯨꯡꯇꯤ ꯀꯣꯏꯗꯣꯏꯅꯦ ꯅꯪꯒꯤꯁꯦ ꯉꯔꯥꯡꯁꯨ ꯕꯖꯥꯔꯗ ꯀꯣꯏꯔꯒ ꯅꯣꯏ ꯁꯔꯒ ꯆꯠꯂꯦ ꯍꯥꯏ ꯁꯤꯁ ꯑꯃꯨꯀꯦ
ꯅꯉꯥꯏꯦ ꯑꯗ ꯀꯣꯏ ꯅꯠꯇ ꯃꯅꯤ ꯀ
ꯀꯁ ꯍꯥ
ꯍꯥꯥ
ꯑꯩꯒꯤꯁꯨ ꯈꯥꯏꯗꯣꯛꯄ ꯌꯥꯒꯗ꯭ꯔꯣꯕ ꯅꯪ ꯂꯁꯇꯥꯗꯦ
ꯌꯥꯔꯨ ꯑꯣꯏꯇꯁꯤꯗꯤ ꯑꯩ ꯐꯥꯎ ꯀꯣꯟꯅꯠꯇ꯭ꯔꯤ ꯀꯥꯟꯁꯤ
ꯑꯗꯨꯃꯥꯏꯅ ꯑꯗꯨꯃꯥꯏꯅ ꯂꯤꯛꯄꯗꯣ ꯇꯧꯕꯅꯣ ꯑꯣ ꯍꯧꯖꯤꯛ ꯂꯤꯛꯄ ꯍꯧꯔꯗꯤ ꯍꯌꯦꯡ ꯋꯥꯏ ꯆꯥꯎꯔꯀꯥꯟꯗ ꯀꯃꯥꯏꯅ ꯇꯧꯗꯣꯏꯗꯅ ꯅꯪꯒꯤ ꯅꯥꯏꯕꯔꯁꯤꯡꯗꯨ ꯑꯁ ꯑꯁ ꯑꯁ ꯑꯁ ꯀꯩꯁꯨ ꯀꯥꯗꯦ
ꯈꯅꯤ ꯀꯗꯥ ꯀ ꯍ ꯄꯅꯠꯇ ꯍꯥꯏ
ꯎꯝ ꯎꯝ
ꯌꯦꯟ ꯊꯣꯡꯕ ꯀꯃꯥꯏꯅ ꯊꯣꯡꯒꯦ
ꯈꯪꯗꯦ ꯑꯩꯗꯤ
ꯅꯪ ꯅꯪꯅ ꯊꯣꯡꯕꯕꯁꯤ ꯇꯥ ꯍꯥꯏꯔꯛꯑꯣꯅꯦ
ꯑꯩꯅ ꯊꯣꯡꯕꯁꯦ ꯆꯝꯐꯨꯠꯁꯦ ꯀꯌꯥꯝ ꯊꯣꯡꯗꯦꯀꯣ ꯑꯩꯗꯤ ꯊꯥꯎ ꯍꯥꯟꯅ ꯍꯥꯞꯄꯅꯤ ꯊꯥꯎ ꯍꯥꯞꯄ ꯃꯇꯨꯡꯗ ꯊꯥꯎꯁꯦ ꯃꯨꯜꯂꯀꯥꯟꯗ ꯑꯅꯤꯟ ꯈꯔ ꯍꯥꯞꯄꯅꯤꯕꯣ
ꯏꯂꯧ
ꯍꯣꯏ ꯇꯗ ꯍꯥ ꯑꯅꯤ ꯇꯤꯍꯧ ꯃꯨꯟꯕ ꯑꯃ ꯉꯥꯏꯔꯅꯤ ꯇꯤꯜꯍꯧ ꯃꯨꯟꯕ ꯉꯥꯏꯔꯒ ꯃꯨꯜꯂꯀꯥꯟꯗ ꯃꯔ ꯑꯩ ꯀꯩꯩꯅꯣ ꯊꯥꯗꯕꯩ ꯑ ꯒꯔꯝ ꯃꯁꯥꯂꯥꯒꯨꯝꯕ ꯑꯗꯨꯒꯗꯒꯤ
ꯎꯝ ꯖꯤꯔꯥꯗꯤ
ꯆꯤꯔꯥꯒꯨꯝꯕ ꯑꯗꯨꯒ ꯑꯩꯈꯣꯏ ꯃꯅꯤꯄꯨꯔꯒꯤ ꯂꯩꯇ꯭ꯔꯣ ꯂꯩꯆꯤꯜ ꯀ ꯂꯩꯍꯥꯎ ꯀꯥꯟꯖꯥꯠ ꯖ ꯂꯩꯀꯣ ꯑꯗ ꯍꯥꯞꯄꯦ ꯑꯣ ꯍꯥꯞꯄꯒ ꯏꯁꯤꯡ ꯈꯔ ꯍꯥꯞ ꯀꯣ ꯑꯗꯨꯒ ꯑꯗꯨ ꯉꯥꯏꯍꯥꯛ ꯊꯣꯡꯉꯅꯤ ꯃꯣꯔꯩ ꯃꯔꯥꯡꯗꯣ ꯍꯥꯞꯄꯒ ꯉꯥꯏꯍꯥꯛ ꯊꯣꯡꯉꯅꯤ ꯊꯣꯡꯕ ꯃꯇꯝꯗ ꯌꯦꯟꯗꯣ ꯐꯖꯅ ꯅꯥꯟꯅ ꯆꯥꯝꯊꯣꯛꯑꯒꯅꯦ ꯊꯥꯗꯔꯦ ꯊꯥꯗꯕ ꯀꯥꯟꯗ ꯑꯣ ꯉꯧꯔꯦ ꯅꯥꯏꯍꯥꯛ ꯊꯣꯡꯅꯦ
ꯑꯗꯣ ꯑꯣ ꯀꯩꯅꯣ ꯊꯣꯡꯉꯀꯥꯟꯗ ꯊꯣꯕ ꯑꯃꯨꯛ ꯍꯥꯞꯄꯅꯤꯀꯣ ꯂꯩꯅ ꯃꯆꯨ ꯋꯥꯜꯂꯗꯤ ꯍꯥꯞꯂꯅꯤ ꯑꯗꯨꯒ ꯑꯜꯂꯣ ꯑꯂꯣ ꯊꯝꯃꯗꯤ ꯑꯗꯨꯀꯥꯟꯗ ꯍꯥꯞꯇꯣꯏꯅꯤ ꯉꯥꯏꯍꯥꯛ ꯉꯧꯔꯒ
ꯍꯥꯞꯄꯒꯨꯝꯕ ꯇꯧꯔꯒ ꯏꯁꯤꯡ ꯑꯃꯨꯛ ꯍꯥꯞꯄꯦ ꯊꯣꯡꯉꯦ ꯑꯗꯨꯒ ꯃꯨꯟꯂꯝꯗꯥꯏꯗ ꯀꯩꯅꯣꯗꯨꯁꯨ ꯍꯥꯞꯄꯦ ꯐꯗꯤꯒꯣꯝꯗꯣ ꯑꯗ ꯑꯃꯨꯛ ꯍꯥꯞꯄꯦ ꯅ ꯇꯦꯁ ꯇꯧꯗꯦ ꯆꯊꯣꯛꯄꯗ ꯑꯗꯣ ꯍꯥ ꯑꯦꯛꯖ ꯐꯤꯁꯕ
ꯑꯗꯨ ꯂꯣꯏꯔꯦ
ꯂꯣꯏꯔꯦ ꯑꯗꯨ
ꯍꯥꯎꯔꯍꯤ ꯇ ꯇꯆ
ꯌꯥ ꯊꯣꯡꯕꯁꯦ ꯉꯥꯁꯦ ꯀꯌꯥꯝ ꯊꯣꯡꯕ ꯍꯩ ꯌꯥꯝ ꯀꯟꯅ ꯍꯩꯕꯗꯤ ꯑꯣꯏ ꯑꯩꯒꯤ ꯑꯣꯏꯅꯗꯤ ꯑꯗꯨꯝ ꯍꯩ
ꯎ ꯉꯥꯁꯦꯀꯣ ꯇꯣꯏꯍꯟꯗꯕꯤꯩꯗ ꯊꯣꯡꯕ ꯍꯩꯌꯨ
ꯍꯩꯌꯦ ꯍꯩꯌꯦ ꯑꯗꯨꯕꯨꯗꯤ ꯑ ꯑꯩ ꯍꯁ ꯑꯩ ꯉꯁ ꯉꯥꯏꯒꯨꯝꯅ ꯌꯦꯟ ꯊꯣꯡꯕꯒꯨꯝꯅ ꯑꯃꯨꯛ ꯉꯥ ꯊꯥꯎ ꯇꯧꯔꯒ ꯏꯁꯤꯡꯨ ꯍꯥꯜꯂꯒ ꯉꯥꯏꯍꯥꯛ ꯐꯨꯠꯂꯦꯀꯣ ꯃꯁꯣꯔꯥꯁꯤꯡꯗꯣ ꯉꯥꯏꯍꯥꯛ ꯊꯣꯡꯉꯒ ꯉꯥ ꯃꯀꯣꯛꯇꯣ ꯍꯥꯟꯅ ꯊꯥꯗꯔꯅꯤ ꯑꯗꯣ ꯉꯥꯏꯍꯥꯛ ꯊꯣꯡꯉꯒ ꯃꯄꯨꯝ ꯄꯣꯠꯂꯞ ꯊꯥꯗꯕ ꯈꯔ ꯉꯧꯔꯒ ꯏꯁꯤꯡ ꯍꯥꯞꯄꯦ ꯑꯗꯨꯗ
ꯑꯣꯠꯇ꯭ꯔꯦꯀꯣ ꯌꯥꯗꯣꯏꯅ ꯀꯩꯅꯣ ꯇꯧꯔꯦ ꯑꯣꯜꯂꯦꯗꯤ ꯉꯥꯗꯣ ꯇꯣꯏꯕꯅꯦꯕ ꯑꯗꯨꯒꯤ
ꯑꯗꯨꯃꯥꯏꯅ ꯇꯧꯋꯦ ꯑꯩ ꯃꯤꯒꯨꯝꯅꯗꯤ ꯌꯥꯝ ꯀꯟꯅ ꯍꯩꯕꯗꯤ ꯑꯣꯏꯗꯦ ꯑꯗ ꯀꯃꯥꯏꯅ ꯇꯧꯒꯦ ꯅꯪꯗꯤ
ꯑꯩꯗꯤ ꯊꯣꯡꯕ ꯍꯩꯇꯦ ꯍꯨꯡꯛ꯫
ꯉꯥ ꯊꯣꯡ ꯀꯔꯤ꯫
ꯑꯩꯗꯤ ꯉꯥ ꯊꯣꯡꯕ ꯍꯩ ꯇꯦ ꯑꯩꯗꯤ ꯑꯣꯛ ꯊꯣꯡꯕ ꯍꯩꯌꯦ ꯌꯦꯟ ꯊꯣꯡꯕ ꯍꯩꯌꯦ ꯁꯟ ꯊꯣꯡꯕ ꯍꯩꯌꯦ ꯌꯦ
ꯎꯝ ꯑꯗꯣ ꯉꯥꯒꯤꯗꯣ ꯀꯩꯅꯣ ꯇꯧ ꯅꯤꯀꯣ ꯑ ꯈꯥꯡ ꯑꯣꯇꯤ ꯍꯩꯇꯦ ꯁꯨꯝꯊꯣꯡ ꯊꯣꯡꯗ꯭ꯔꯦ ꯑꯃꯐꯧ꯫
ꯑꯣ ꯑꯩꯗꯤ ꯎꯇꯤ ꯉꯥꯛꯇ ꯆꯥꯢꯌꯦ꯫
ꯑꯩ ꯑꯨꯡ ꯎꯝ ꯚꯤꯠ ꯀ ꯌꯥꯝ ꯌꯥꯎꯗꯦ꯫ ꯆꯥꯗꯤ ꯆꯥꯏꯌꯦꯀꯣ ꯁꯨꯝ ꯑ ꯆꯥꯗꯤ ꯆꯥꯌꯦꯀꯣ ꯍꯥꯏꯗꯤ ꯃꯍꯧꯁꯥ ꯑꯗꯨꯝ ꯍꯩ ꯇ꯭ꯔꯣ ꯑꯗꯨꯒꯨꯝꯕ ꯑꯩ ꯏꯁꯥꯒꯤ ꯄꯥꯝꯖꯗꯕ ꯍꯥꯏꯠ ꯑꯗꯨꯃꯥꯏꯟ
ꯀꯣ ꯎꯝ ꯕꯥꯃꯣꯟꯅ ꯊꯣꯡꯕ ꯍꯥꯎꯕꯅꯦ ꯉꯥ ꯊꯣꯡꯕꯗꯣ꯫
ꯃꯣꯢ ꯃꯣꯢꯅ ꯊꯣꯡꯕꯗꯤꯀꯣ ꯑꯅꯤꯔꯛ ꯊꯣꯡꯕ ꯑꯃ ꯉꯧꯔꯦꯗꯅ ꯑꯃꯨꯛꯀ ꯉꯧꯔ ꯉꯧꯕ ꯂꯣꯏꯕ ꯗꯣ ꯑꯃꯨꯛꯀ ꯊꯣꯡꯕ꯫
ꯑꯥ
ꯇꯥꯎꯊꯣꯡ ꯇꯧꯕ꯫
ꯍꯥꯎꯗꯤ ꯍꯥꯎꯋꯦ ꯃꯣꯏꯗꯣ ꯑꯗꯣ ꯅꯪ ꯑꯣꯛꯁꯥ ꯊꯣꯡꯉꯗꯤ ꯀꯃꯥꯏ ꯊꯣꯡꯉꯤ꯫
ꯑꯩꯗꯤꯀꯣ ꯑꯣꯛꯁꯥꯁꯦ ꯎꯝ ꯃꯁꯂꯥ ꯑꯝꯇ ꯍꯥꯞ ꯇꯕꯤꯗ ꯊꯣꯡꯕ꯫
ꯑꯣ ꯏꯁꯤꯡ ꯍꯥꯞꯇꯕꯤꯗ ꯗꯥꯏꯔꯦꯛ ꯊꯣꯡꯕ
ꯎꯝ ꯎꯠꯇꯣ ꯑꯣꯛ ꯑꯣꯛ ꯃꯇꯨꯝ ꯁ ꯎꯝ ꯍꯥꯟꯅ ꯎꯝ ꯐꯨꯠꯂꯅꯤꯕ
ꯑꯨꯡ꯫
ꯐꯨꯠꯄꯗꯣ ꯏꯁ ꯃꯊꯛ ꯊꯥꯎ ꯐꯠꯇꯕꯁꯤꯡꯗꯣ ꯃꯊꯛꯇ ꯃꯊꯛ ꯑꯥ ꯊꯣꯛꯑꯅꯤ
ꯇꯥꯎ ꯇꯥꯎꯕꯗꯣ
ꯅꯠꯇꯦ ꯊꯥꯎ ꯊꯥ ꯇꯥꯎꯔꯣꯢ ꯏꯁꯤꯡ ꯊꯝꯃꯒ ꯉꯥꯍꯥꯛ ꯐꯨꯠꯂꯅꯤ ꯐꯨꯠꯄ ꯂꯣꯏꯔꯒ ꯂꯧꯊꯣꯛꯀꯅꯤꯕꯀꯣ ꯑꯗꯨꯗꯣ ꯑꯣꯛ ꯃꯇꯨꯝꯁꯤꯡꯗꯣ ꯑꯃꯨꯛꯀ ꯐꯠꯇꯕꯁꯤꯡꯗꯤ ꯂꯧꯊꯣꯛ ꯈ꯭ꯔꯅꯤ ꯊꯥꯎ ꯐꯠꯇꯕꯁꯤꯡ ꯑꯗꯨ ꯑꯣꯛ ꯇꯣ ꯂꯧꯊꯣꯛꯑꯅꯤ ꯑꯣꯛꯁꯦ ꯎ ꯎ ꯀꯩꯅꯣ ꯈꯥꯡ ꯑꯃꯗꯀꯣ ꯑ ꯊꯥꯗꯔꯅꯤꯕ ꯊꯥꯎ ꯍꯥꯞꯇꯕꯤꯗ꯫ ꯑꯗ ꯊꯥꯗꯔꯅꯤ ꯑꯗꯩꯗꯤ ꯈꯔ ꯉꯧꯔꯅꯤ ꯉꯧꯔꯅꯤ ꯉꯧꯔꯅꯤ- ꯉꯧꯔꯅꯤ ꯑꯗꯒꯤ ꯑꯩꯁꯨ ꯀꯥꯎꯈ꯭ꯔꯦꯅꯦ꯫ ꯉꯧꯔꯅꯤ ꯉꯧꯔꯅꯤ ꯑꯩ ꯊꯣꯡꯕꯗ ꯑꯃꯨꯛꯀ ꯍꯩꯒꯅꯤ ꯉꯧꯔꯅꯤ ꯑꯗꯨꯗ ꯁꯤꯡꯒ ꯁꯤꯡ ꯁꯤꯡꯗꯣ ꯁꯨꯔꯒ ꯊꯝꯃꯅꯤꯀꯣ ꯑꯗꯨꯒ ꯎꯝ ꯎꯝ ꯀꯩꯅꯣꯗꯣ ꯁꯤꯖ ꯏꯁꯤꯡ ꯈꯔ ꯍꯩꯔꯅꯤ ꯑꯗꯨꯒ ꯈꯥꯃꯦꯟ ꯈꯥꯃꯦꯟꯒ ꯑꯗꯨꯒ ꯃꯣꯔꯣꯛ ꯑꯉꯥꯡꯕ ꯑꯀꯪꯕꯗꯣ ꯎ ꯑꯗꯨꯗꯣ ꯍꯥꯞꯄꯅꯤ ꯊꯣꯡꯉꯅꯤ ꯑꯗꯨ ꯍꯧꯖꯤꯛꯀꯤ ꯎ ꯃꯣꯔꯣꯛ ꯑꯀꯪꯕꯗꯣ ꯐꯨꯠꯄ ꯀꯥꯟꯗ ꯀꯩꯅꯣ ꯇꯧꯕ ꯌꯥꯔꯅꯤꯕ ꯂꯧꯊꯣꯛꯑꯒ ꯑꯃꯨꯛꯀ ꯀꯩꯅꯣ ꯇꯧꯗꯣꯏꯅꯦ ꯑꯁ ꯍꯥꯏꯕ ꯍꯇꯦ ꯎꯝ ꯃꯦꯠꯄꯗꯣ ꯎꯝ ꯃꯦꯠꯄ ꯃꯦꯠꯂꯅꯤ ꯃꯆꯨꯗꯣ ꯐꯖꯍꯜꯂꯅꯤꯕ ꯑꯗꯨ ꯑꯃꯨꯛꯀ ꯊꯥꯗꯔꯅꯤ ꯑꯅꯤꯀꯣ ꯐꯨꯠꯄꯗꯣ ꯊꯣꯡꯉꯅꯤ ꯊꯣꯡꯉꯅꯤ ꯊꯥꯗꯔꯅꯤ ꯑꯣꯛꯇꯛꯇꯤ ꯊꯥꯎ ꯊꯣꯛꯂꯛꯀꯅꯤ ꯀꯅꯥ ꯊꯣꯡꯕꯗꯀꯣ
ꯃꯂ ꯀꯣ
ꯑꯗꯨꯩꯅ ꯊꯥꯎ ꯊꯥꯎ ꯍꯥꯞꯇ꯭ꯔꯁꯨ ꯌꯥꯔꯦꯕ ꯑꯗꯨꯃꯥꯏꯅ ꯊꯣꯡꯉꯅꯤ ꯑꯗꯨꯒ ꯍꯋꯥꯏꯖꯥꯔꯗꯣ ꯍꯋꯥꯏꯖꯥꯔ ꯊꯥꯗꯔꯅꯤ ꯑꯗꯨꯒ ꯉꯧꯔꯅꯤ ꯉꯧꯔꯅꯤ ꯑꯗ ꯂꯥꯕꯤꯗ ꯃꯁꯥꯂꯥꯒꯨꯝꯕ ꯊꯝꯕꯗꯤ ꯇꯜꯂꯦꯕ
ꯑꯩꯒꯤ ꯈꯨꯊꯣꯡꯗꯤ ꯑꯩꯈꯣꯏꯒ ꯃꯥꯟꯅꯗꯦꯀꯣ ꯌꯥꯝ ꯌꯥꯝ ꯍꯥꯎꯗꯧꯕ ꯃꯥꯜꯂꯦ ꯑꯗꯣ ꯀꯩꯅꯣ ꯅꯣꯡꯃ ꯅꯣꯡꯃ ꯁꯨꯃꯥꯏꯅ ꯊꯣꯡꯉ ꯆꯥꯃꯤꯟꯅꯁꯦ ꯌꯥꯒꯗ꯭ꯔꯣ
ꯎꯝ ꯌꯥꯏꯦ ꯑꯩꯅ ꯅꯍꯥꯟꯁꯨ ꯑꯩꯅ ꯍ ꯑꯩꯅ ꯊꯣꯡꯕ ꯑꯗꯨꯒꯀꯣ ꯑꯗꯨ ꯑꯩꯗꯤ ꯌꯥꯝ ꯔꯅꯤꯡ ꯊꯇ
ꯑꯣꯁꯔꯁꯤ ꯆꯥ ꯂꯩ ꯀꯩ ꯌꯥꯝ ꯍꯥꯎ ꯑꯗꯨ ꯁꯟ ꯊꯣꯡꯕꯗꯤ ꯆꯥꯅꯤꯡꯉꯦ ꯁꯟ ꯊꯣꯡꯕꯗꯒꯤ ꯍꯦꯟꯅ ꯑꯣꯛꯁꯅ ꯍꯥꯎꯔꯕꯅꯦ ꯑ ꯁꯟ ꯊꯣꯡꯕꯗꯣ ꯁꯟ ꯊꯣꯡꯕꯗꯣ ꯆꯥꯕ ꯂꯣꯏꯔꯀꯥꯟꯗ ꯅꯨꯡꯉꯥꯏꯇꯕꯅꯦ ꯑꯩꯈꯣꯏ ꯏꯁꯥ ꯌꯥꯒꯨꯝꯕ ꯍꯥꯕ ꯑꯗꯨꯒ ꯆꯤꯟꯁꯦ ꯅꯨꯡꯉꯥꯏꯇꯕꯅꯦ
ꯍꯣꯏ ꯋꯤꯟꯇꯔꯗꯗꯤꯀꯣꯏ ꯀꯩꯅꯣ ꯇꯧꯕꯅꯦ ꯏꯅꯗꯤ ꯍꯥꯥꯎ
ꯏꯗꯤ ꯍꯥꯏ ꯇꯗ
ꯅꯄꯅ
ꯎꯛꯁꯥꯁꯨ ꯍꯥꯎꯋꯤ ꯉꯥꯅꯨ ꯉꯥꯅꯨꯁꯨ ꯍꯥꯎꯋꯤꯀꯣ
ꯉꯥꯅꯨꯗꯤ ꯈ꯭ꯋꯥꯏꯗꯒꯤ ꯍꯥꯎꯕꯅꯦ
ꯉꯥꯅꯨ ꯍꯥꯎꯋꯦ ꯉꯥꯅꯨ ꯑꯩꯈꯣꯏ ꯈꯪꯗꯦ ꯉꯥꯅꯨꯁꯨ ꯍꯥꯎꯋꯦ ꯉꯥꯅꯨꯗꯒꯤ ꯍꯦꯟꯅ ꯑꯩꯈꯣꯏ ꯎ ꯉ ꯅꯨꯡ ꯍꯥꯏꯒꯗꯣꯏꯔꯥ
ꯖꯪꯒꯜꯒꯤ ꯖꯪꯒꯜꯗ ꯂꯩ ꯑꯩꯈꯣꯏ ꯂꯩꯕꯗꯣ ꯑꯣ ꯍꯦꯟꯅ ꯍꯥꯎꯕꯅꯦ ꯇꯦꯁ ꯇꯧꯔꯕ
ꯈꯪꯗꯦ ꯑꯗꯨꯗꯤ
ꯑꯁ ꯑꯗꯨꯣ ꯃꯍꯥꯎ ꯉꯥꯅꯨꯗꯒꯤ ꯃꯍꯥꯎ ꯗꯕꯜ ꯇ꯭ꯔꯤꯄꯜ ꯆꯠꯄꯅꯤ
ꯎꯝ ꯍꯪꯅꯣꯏꯒꯤ ꯍꯥꯎꯕ